ꯍꯂꯣ
ꯇꯥꯔꯕꯣ
ꯍꯜꯂꯣ
ꯍꯥꯎ
ꯇꯥꯔꯕꯣ
ꯇꯥꯔꯦ ꯇꯥ
ꯀꯩ ꯑꯦꯟꯁꯡ ꯆꯥꯔꯒꯦ
ꯁꯦꯕꯣꯠ ꯊꯣꯡꯕ ꯆꯥꯏꯌꯦ
ꯎꯝ ꯍꯥꯎꯔꯝꯒꯅꯤ ꯍꯧꯖꯤꯛ
ꯎꯝ
ꯁꯦꯕꯣꯠ ꯇꯧ ꯆꯥꯕꯔꯣ
ꯁꯕꯣꯠ ꯀꯥ ꯕꯣꯔꯒꯥ ꯆꯥꯏ
ꯕꯣꯔꯥ ꯍꯥꯏꯔꯒ ꯕꯣꯔꯥ ꯑ ꯉꯁꯤ ꯈꯣꯏꯗꯧ ꯁꯥꯎꯅꯤꯡꯉꯦ꯫ ꯑꯩꯁꯨ ꯑꯩꯈꯣꯏ ꯁꯥꯏ ꯒꯥ ꯀꯣꯏꯕ ꯆꯠꯂꯨꯔꯦꯕꯥꯀꯣ ꯍ
ꯑꯥ
ꯁꯨꯝ ꯑꯁꯥꯏ ꯐꯥꯎ ꯆꯠꯔꯨꯕꯅꯦꯕ
ꯎꯝ
ꯂꯝꯁꯥꯡ ꯐꯥꯎ ꯐꯩꯗꯤꯡꯒꯥ ꯐꯥꯎ
ꯎꯝ
ꯕꯖꯥꯔ ꯍꯜꯂꯛꯄꯗ ꯑ ꯄꯥꯅꯤ ꯄꯨꯔꯤ ꯆꯥꯅꯤꯡꯉꯦꯅ ꯄꯥꯅꯤ ꯄꯨꯔꯤ ꯆꯥꯕ ꯆꯠꯂꯦꯀꯣ
ꯎꯝ
ꯄꯥꯅꯤ ꯄꯨꯔꯤꯗꯨꯒꯤ ꯄꯥꯅꯤ ꯏꯁꯤꯡ ꯂꯩꯔꯝꯗ꯭ꯔꯦꯌꯦ ꯃꯍꯤ ꯂꯣꯢ ꯔꯦꯌꯦ
ꯑꯗꯨꯗꯩ ꯑꯩꯁꯦ ꯕꯣꯔꯥ ꯑꯃꯨꯛ ꯆꯥꯅꯤꯡꯉꯦꯅ ꯕꯣꯔꯥ ꯑꯃꯨꯛ ꯂꯩꯔꯨꯔꯦꯀꯣ
ꯕꯣꯔꯥꯗꯤ ꯂꯩꯕꯗ ꯕꯣꯔꯥꯁꯦ ꯊꯨꯝ ꯇꯞꯇꯥꯏ ꯌꯥꯛꯑꯝꯃꯦ ꯆꯥꯕ ꯉꯝꯗ꯭ꯔꯦ ꯑꯃ ꯑꯅꯤꯗꯩ ꯆꯥꯕ ꯉꯝꯗ꯭ꯔꯦ
ꯎꯝ
ꯑꯗꯨꯒ ꯑꯃꯣꯛ ꯃꯤꯃꯤ ꯁꯤꯡꯖꯨ ꯆꯥꯅꯤꯡꯉꯦꯅ ꯃꯤꯃꯤ ꯁꯤꯡꯖꯨ ꯑꯃꯨꯛ ꯆꯥꯔꯦ ꯊꯨꯝ ꯇꯞ ꯇꯥꯏ ꯌꯥ ꯌꯥꯛ ꯑꯝꯃꯦ ꯑꯗꯨꯁꯨ
ꯗꯥꯎꯗꯣ
ꯈꯣꯏꯗꯧ ꯁꯥꯎꯅꯤꯡꯕꯤꯅꯦꯃꯦ ꯃꯊꯪꯗꯒꯤ ꯑꯗꯨꯒꯤ ꯍꯣꯇꯦꯜꯗ ꯁꯨꯛ ꯆꯪ ꯆꯡꯉꯔꯣꯏ
ꯃꯣꯏꯁꯨ ꯀꯔꯤꯝ ꯌꯦꯡꯗ꯭ꯔꯖꯥꯔꯣ ꯑꯗꯨꯕꯣ
ꯈꯪꯗꯦ ꯍꯥꯏꯗꯤ ꯕꯣꯔꯥ ꯁꯤꯡꯖꯨꯒ ꯍꯥꯏꯕꯗꯤ ꯊꯨꯝ ꯃꯣꯔꯣꯛ ꯆꯞ ꯆꯥꯕ ꯅꯠꯇꯔꯒ ꯋꯥꯠꯂꯒ ꯆꯠꯅꯤ ꯍꯥꯞꯄꯤ ꯅꯠꯇ꯭ꯔ ꯋꯥꯠꯂꯒꯗ ꯑꯃꯨꯛꯀ ꯅꯣꯏꯁꯤꯟꯕ ꯌꯥꯏ ꯅꯠꯇ꯭ꯔꯣ ꯑꯗꯨꯗꯨꯅꯦ ꯍꯦꯟꯕ ꯏꯟꯖꯥꯡꯗ ꯄꯣꯠ ꯑꯗꯨꯒꯨꯝꯕ ꯑꯃꯐꯥꯎ ꯍꯦꯟꯕꯕꯁꯤꯗꯤ ꯂꯧꯊꯣꯛꯄ ꯌꯥꯗꯔꯦꯗꯅ
ꯎꯝ ꯋꯥꯠꯄꯗꯨꯗꯤ ꯍꯥꯞꯆꯜꯂ ꯌꯥꯏ
ꯑꯗꯨꯅꯤ ꯑꯩ ꯈꯣꯏꯗꯧ ꯁꯥꯎꯅꯤꯡꯕꯁꯤꯗꯤ ꯆꯥꯛꯀ ꯆꯥꯛ ꯂꯥꯝꯃ ꯀꯥꯟꯗꯅꯦ ꯍꯥꯏꯁꯦ ꯑꯗꯨ ꯆꯥꯔꯨꯕꯗꯩꯔ ꯈꯪꯗꯦ ꯍꯛꯆꯥꯡꯁꯤ ꯑꯣꯅꯤꯡ ꯑꯣꯅꯤꯡ ꯂꯥꯎꯔ ꯂꯩꯔꯦ ꯍꯧꯖꯤꯛ ꯐꯥꯎ
ꯎꯝ
ꯍꯩ ꯅꯗꯕꯣꯏ ꯀꯩꯑꯣꯏ ꯎ ꯊꯨꯝꯆꯥꯏ ꯍꯥꯏꯁꯦ ꯈꯨꯌꯥꯛ ꯑꯝꯃ ꯅꯦ
ꯆꯥꯛ ꯆꯥꯔꯕꯣ ꯅꯪ
ꯆꯥꯗ꯭ꯔꯤ ꯉꯁꯤꯗꯤ ꯑꯣꯛ ꯊꯣꯡꯉꯤ
ꯑꯁ
ꯂꯣꯏꯕꯗꯤ ꯂꯣꯏꯔꯦ ꯄꯨꯡ ꯇꯔꯥ ꯑꯗꯋꯥꯏꯗ ꯆꯥꯔꯅꯤ ꯑꯗꯨꯒ ꯕꯣꯜ ꯌꯦꯡꯒꯦ ꯎꯝ ꯅꯪ ꯀꯦꯔꯣꯝ ꯁꯥꯟꯅꯕ ꯆꯠꯇ꯭ꯔꯦ ꯋꯥꯀꯤꯡꯁꯨ ꯆꯠꯇ꯭ꯔꯦ
ꯆꯠꯇ꯭ꯔꯦ ꯏꯁꯥ ꯌꯥꯗ꯭ꯔꯦ ꯀꯤꯔꯣꯝꯁꯦ ꯆꯠꯀꯗꯕꯁꯦ ꯑꯩꯁꯨ ꯐꯣꯟ ꯇꯧꯕꯁꯦ ꯇꯜꯂ ꯍꯥꯏꯗꯤ ꯃꯣꯏ ꯅꯍꯥꯟ ꯊꯕꯛ ꯆꯠꯅꯤ ꯍꯥꯏ ꯌꯧꯕꯅꯦꯕ
ꯎꯝ
ꯅꯍꯥꯟ ꯆꯠꯅꯤ ꯍꯥꯏꯦꯛ ꯎꯗ ꯅꯪ ꯂꯥꯛꯄꯩꯗ
ꯎꯝ
ꯑꯃꯨꯛ ꯆꯠꯂꯝꯃꯗꯤꯅ ꯑꯩꯖꯨ ꯐꯣꯟ ꯇꯧꯗꯕ ꯃꯣꯏꯁꯨ ꯃꯣꯏꯁꯨ ꯇꯧꯔꯛꯇꯦ ꯅꯍꯥꯟꯉꯩꯗꯤ ꯑꯗꯨꯝ ꯇꯧꯔꯛꯄꯅꯦ ꯇꯧꯁꯤ ꯁꯥꯟꯅꯁꯤ ꯂꯥꯛꯑꯣ ꯈꯣꯠꯁꯤ ꯂꯥꯛꯑꯣꯅ
ꯉꯁꯤꯗꯣ ꯇꯥꯃꯣꯅ ꯑꯩꯉꯣꯟꯗ ꯃꯥꯒꯤ ꯍꯟꯗꯛꯀꯤ ꯄꯩꯁꯥꯒꯤꯗꯣ
ꯎꯝ
ꯑꯗꯨꯒꯤ ꯄꯣꯠ ꯑꯃ ꯁꯤꯡꯖꯃꯩꯗ ꯄꯨꯡ ꯇꯔꯥꯃꯥꯊꯣꯏꯗ ꯂꯧꯕꯤꯌꯨ ꯍꯥꯏꯔꯛꯄꯅꯦꯕ
ꯎꯝ
ꯇꯔꯥꯃꯥꯊꯣꯏꯗꯤ ꯌꯥꯔꯔꯣꯏ ꯃꯁꯤ ꯀꯩꯅꯣ ꯂꯧꯕ ꯆꯠꯂꯦꯕ ꯍꯦꯟꯇꯥꯛ ꯂꯧꯕ ꯆꯠꯂꯦꯕ
ꯎꯝ
ꯍꯩꯔꯣꯛꯀꯤ ꯍꯦꯟꯇꯥꯛ ꯍ ꯑꯗꯨ ꯑꯌꯨꯛꯇ ꯊꯤꯜꯂꯛꯄ ꯑ ꯑꯍꯥꯟꯕꯗ ꯈꯨꯃꯟ ꯂꯝꯄꯥꯛꯇ ꯂꯥꯛꯑꯣꯅ ꯈꯨꯃꯟ ꯂꯝꯄꯥꯛ ꯆꯠꯂꯛꯑꯦ
ꯎꯝ
ꯑꯗꯨꯒ ꯑꯃꯨꯛ ꯇꯦꯝꯀꯗꯤꯁꯇ ꯑꯃ ꯂꯥꯎꯑꯣꯌꯦ
ꯎꯝ
ꯃꯐꯝꯁ ꯁꯥꯟ ꯇꯥꯛꯄꯤꯅꯤ ꯋꯥꯔ ꯀꯥꯟꯗꯨꯗ ꯁꯥꯔ ꯀꯥꯟꯗꯨꯗ ꯑꯗꯤ ꯖꯣꯟꯁꯣꯔꯔ ꯃ ꯃꯥ ꯑꯗꯨꯂ ꯌꯥꯔꯝꯃꯅꯤꯕ
ꯑꯥ
ꯃꯥꯐꯝ ꯑꯍꯨꯝꯅꯦ ꯃꯣꯏ ꯉꯁꯤ ꯁꯜꯂꯤꯁ‌ꯦ
ꯑꯗꯨ ꯇꯥꯃꯣꯒꯤ ꯑꯗꯨꯒꯤ ꯄꯩꯁꯥ ꯍꯥꯏꯗꯣ
ꯍꯣꯔꯦꯟ ꯄꯣꯔꯇꯨꯒꯜꯒ ꯀꯩꯒꯅꯣ ꯂꯩꯗꯣ
ꯎꯖꯕꯀꯤꯁꯇꯥꯟ ꯍꯥꯏꯕ꯭ꯔ ꯑ
ꯑ ꯎꯖꯦꯕ ꯎꯖꯦꯕꯤ ꯎꯖꯦꯕꯤꯁꯇꯥꯟ ꯍꯥꯏꯕ꯭ꯔ ꯑ
ꯎꯝ ꯑꯗꯨꯒ
ꯎꯁꯕꯦꯀꯤꯁꯇꯥꯅ ꯍꯥꯥ
ꯀꯥꯕꯖꯨ ꯌꯥꯏꯕ ꯄꯣꯔꯇꯨꯒꯟꯅ
ꯅꯗꯨꯅꯦ
ꯗ꯭ꯔꯣ ꯆꯠꯄ ꯌꯥꯏ ꯀꯥꯕ ꯌꯥꯏ ꯈꯪꯗꯦ ꯑꯗꯨꯕꯨꯗꯤ ꯁꯥꯟꯅꯕ ꯍꯥꯏꯁꯤꯗꯤ ꯑꯃꯨꯛꯅ ꯁꯐꯖꯅꯥ ꯁꯟꯅꯅꯤ ꯑꯃꯨꯛꯅ
ꯎꯝ ꯗꯎꯗꯁꯨ ꯂꯩꯗ ꯎꯝꯁꯨ ꯐꯅ ꯑꯝꯗ ꯍꯣꯅꯖ
ꯎꯝ ꯒꯣꯜꯗ ꯒꯣꯜ ꯄꯣꯁ ꯆꯅꯤ ꯆꯍꯨꯝ ꯀꯥꯎꯕꯅꯤ ꯒꯣꯜ ꯑꯝ ꯆꯟꯗꯦ
ꯎꯝ ꯑꯗꯨ ꯑꯣꯏꯔꯒ ꯉꯔꯥꯡꯒꯤ ꯄꯦꯅꯥꯜꯇꯤ ꯀꯥꯎꯕꯗ ꯆꯟꯗꯕꯗꯝꯗꯤ ꯗꯤ ꯀꯩꯅꯣ ꯇꯧꯋꯦ ꯃꯣꯏꯗꯣ
ꯑꯗꯨꯅꯦ ꯍꯧꯖꯤꯛ ꯁꯥꯟꯅꯕ ꯈꯣꯠꯁꯤ ꯑꯗꯨꯝ ꯌꯥꯎ ꯍꯥꯏꯕ ꯂꯩꯇꯦꯕ
ꯎꯝ ꯎꯅꯤꯕ ꯉꯥꯡꯒꯥꯏ ꯊꯗ
ꯎꯝ ꯑꯩ ꯀ꯭ꯔꯤꯛꯀꯦꯠꯇꯁꯨ ꯃꯉꯥꯜꯗ ꯀ꯭ꯔꯤꯛꯀꯦꯠꯇꯁꯨ ꯔꯟꯒ ꯐꯨꯔꯤꯗꯣ
ꯐꯨꯗꯕ ꯅꯨꯃꯤꯠ ꯌꯥꯎꯋꯦ ꯐꯨꯕꯥ ꯅꯨꯃꯤꯠꯁꯨ ꯌꯥꯎꯋꯦ
ꯑꯗꯨ ꯍꯥꯏꯒ ꯑꯩ ꯀꯤꯠ-ꯀꯤꯠ ꯀꯤꯠ ꯀꯦꯠꯀꯤ ꯕꯦꯠ ꯊꯥꯕꯖꯦ ꯄꯩꯁꯥ ꯌꯥꯝ ꯆꯥꯎꯋꯤꯅꯦꯀꯣ ꯗꯤꯌꯥꯗ
ꯆꯥꯎꯋꯦ
ꯃꯣꯏꯗꯤ ꯀ꯭ꯔꯣꯔ ꯌꯧꯕꯒ ꯌꯥꯎꯋꯦ
ꯑꯦꯞꯇꯥꯔꯣ ꯀꯩꯅꯣ
ꯑꯥ ꯑꯦꯞꯇꯅꯦ ꯑꯈꯣꯏ ꯑꯣꯖꯥ ꯑꯃ ꯃꯃꯥꯡꯗꯅꯦ
ꯎꯝ
ꯃꯥ ꯊꯥꯕꯒꯤ ꯃꯥꯅ ꯅꯣꯡꯃ ꯌꯦꯡꯍꯟꯂꯛꯄꯅꯦꯕ
ꯎꯝ
ꯃꯣꯏꯗꯤ ꯄꯩꯁꯥ ꯌꯥꯝ-ꯌꯥꯝꯗꯕꯤ ꯊꯥꯗꯣꯏꯅꯦꯕꯀꯣ ꯐꯪꯕꯅ ꯃꯣꯏꯗꯣ ꯄꯩꯁꯥ ꯌꯥꯝꯃꯦꯕ
ꯎꯝ
ꯄꯩꯁꯥ ꯃꯥꯏꯗꯨ ꯀꯌꯥ ꯊꯥꯕꯗꯅꯣ ꯀꯥꯎꯒ꯭ꯔꯦ ꯆꯥꯝꯃ ꯌꯧꯗꯕ꯭ꯔꯥ ꯀꯩꯅꯣꯝ ꯇꯧꯕꯅꯤꯅ ꯃꯥꯏꯗꯣ
ꯑꯗꯨꯗꯤ ꯑꯦꯞꯇꯨ ꯊꯥꯏꯔꯕ
ꯍꯣꯏ ꯑꯦꯞ
ꯑꯗꯨꯗꯤ ꯐꯨꯒꯗꯕ ꯇꯤꯝꯗ ꯊꯥꯕ ꯒꯨꯝꯕꯗꯅꯦ
ꯐꯨꯒꯗꯕꯗ
ꯎꯝ ꯁꯝꯅ ꯍꯥꯏꯕꯗ ꯑꯩꯈꯣꯏ ꯑꯥꯗ ꯊꯥꯢ- ꯊꯥꯔꯤꯗꯤ ꯗꯥꯎ ꯌꯦꯡꯕꯅꯤꯗꯅ ꯑꯩ ꯅꯍꯥꯟ ꯂꯤꯁꯤꯡ ꯎꯝ ꯑꯥ ꯅꯍꯥꯟ ꯂꯨꯄꯥ ꯆꯧꯉꯥ ꯊꯥꯗ ꯂꯤꯁꯤꯡ ꯑꯃꯒ ꯆꯥꯇꯔꯨꯛꯇ ꯐꯪꯕꯗꯣ
ꯑꯥ
ꯇꯤꯝꯅꯦꯕ ꯊꯥꯏꯗꯣ ꯊꯥꯕ ꯇꯕꯗꯅ ꯈꯥ ꯋꯥꯅꯦꯕ ꯁꯥꯟꯅꯕꯖꯤꯗꯤ ꯇꯝꯕ ꯉꯝꯗꯦꯗꯅ
ꯑꯦ ꯑꯗꯨꯕꯨꯗꯤ ꯗꯥꯎꯅꯤ
ꯄꯅꯥ ꯑꯗꯨꯝ ꯗ꯭ꯔꯣ ꯆꯠꯂꯤ ꯑꯗꯨꯝ
ꯎꯝ ꯍꯣꯏ ꯀꯩꯅꯣꯝ ꯇꯧꯁꯜ
ꯑꯗꯨꯅꯤ ꯅꯥꯉꯥꯏ ꯑꯗꯨ ꯍꯥꯟꯒꯥ ꯌꯥꯏꯃꯅ ꯏꯕꯥꯛꯅꯤ ꯂꯨꯄꯥ ꯆꯥꯝꯃ꯭ꯔꯤ ꯆꯅꯤ-ꯆꯅꯤ ꯊꯥꯕꯅꯦꯀꯣ
ꯎꯝ
ꯆꯅꯤ-ꯆꯅꯤ ꯊꯥꯕꯖꯤꯗ ꯒꯣꯜ ꯑꯃ ꯆꯠꯂꯦꯕ ꯑꯩꯈꯣꯏꯅ ꯊꯥꯕ ꯇꯤꯝꯗꯨꯗ
ꯎꯝ
ꯑꯥ ꯀꯥꯔꯥꯒꯗꯤ ꯂꯨꯄꯥ ꯂꯤꯁꯤꯡ ꯑꯍꯨꯝ ꯍꯦꯟꯅ ꯐꯪꯅꯦꯕ ꯂꯨꯄꯥ ꯆꯥꯝꯔꯤ ꯊꯥꯕꯗꯨ ꯒꯣꯜ ꯑꯃ ꯍꯟꯕꯗ ꯂꯤꯁꯤꯡ ꯑꯃꯒ ꯋꯥꯟ ꯊꯥꯎꯖꯟ ꯑꯩꯠ ꯍꯟꯗ꯭ꯔꯦꯗ ꯌꯧꯔꯦ ꯇꯦ
ꯑꯥ
ꯃꯤꯠ ꯃꯉꯥ ꯇꯔꯥꯃꯨꯛ ꯋꯥꯠꯂꯤꯕꯅꯦꯕ ꯑꯁꯥꯏ ꯀꯥꯅꯦꯅ ꯈꯜꯂꯨꯕ ꯄꯩꯁꯥꯗꯨ ꯂꯧꯊꯨꯡꯇ꯭ꯔꯕ ꯑꯩꯅ
ꯑꯝ
ꯑꯗꯨꯒ ꯒꯣꯜ ꯑꯇꯣꯞꯄ ꯇꯤꯝꯗꯨꯅ ꯒꯣꯜ ꯑꯃ ꯆꯂ ꯇ꯭ꯔꯣ ꯆꯠꯂꯒ ꯄꯩꯁꯥ ꯄꯨ ꯂꯣꯏ ꯃꯥꯡꯉꯦ ꯏꯄꯥꯟꯗ
ꯎ
ꯗ꯭ꯔꯨꯗꯨꯁꯨ ꯊꯥꯕ ꯌꯥꯏꯑꯕ
ꯑ ꯑꯗꯨ
ꯀꯥꯕꯩ ꯊꯥꯔꯨꯕ
ꯑꯗ ꯀꯩꯅꯣ ꯃꯣꯏꯖꯦ ꯃꯦꯁ ꯁꯥꯟꯅꯩ ꯃꯅꯨꯡꯗꯗꯤ ꯊꯥ ꯌꯥꯗꯕ꯭ꯔꯥꯕ
ꯌꯥꯏ
ꯍꯥꯏꯗꯤ ꯃꯦꯠꯁ ꯁꯥꯟꯅꯔꯤꯉꯩꯗ ꯑꯩꯈꯣꯏꯅ ꯁꯨꯝ ꯆꯟꯒꯗꯕ ꯃꯑꯣꯡ ꯃꯥꯜꯂꯛ
ꯎꯝ ꯁꯝꯅ ꯍꯥꯢꯔꯕꯗ ꯍꯖꯤꯛꯁꯦ ꯨꯒꯗꯁꯦ ꯑꯔꯖꯦꯟꯇꯤꯅꯥꯒ ꯈꯥꯟꯅꯔꯦ ꯈꯜꯂꯧꯕꯀꯣ
ꯑꯥ
ꯃꯦ ꯁꯥꯟꯅꯔꯦ ꯃꯇꯨꯡꯗ ꯑꯩꯈꯣꯏꯅ ꯊꯥꯒꯦ ꯈꯜꯂꯦꯕ
ꯎꯝ
ꯑꯍꯥꯟꯕꯗ ꯃꯥꯒꯤ ꯑꯣꯠ ꯁꯥꯕꯁꯦ ꯄꯩꯁꯥꯅꯦꯕ ꯀꯣ
ꯎꯝ
ꯑꯍꯥꯟꯕꯗ ꯄꯣꯔꯇꯨꯒꯜꯒ ꯑꯥꯔꯖꯦꯟꯇꯤꯅꯥꯒ ꯃꯕꯥꯅꯤꯀꯤ ꯑꯣꯔꯁꯦ ꯇꯨ ꯇꯨ ꯂꯩꯌꯦꯦ ꯈꯜꯂꯣꯕ
ꯑꯥ
ꯇꯣꯇꯨ ꯍꯥꯏꯔꯤꯁꯦ ꯑ ꯇꯣꯇꯨ ꯍꯥꯏꯔꯤꯁꯦ ꯆꯥꯝ ꯊꯥꯕꯗ ꯆꯅꯤ ꯐꯪꯕ
ꯎꯝ
ꯑꯗꯨꯒꯨꯝꯕ ꯅꯦꯕ ꯑꯗꯨ ꯀꯔꯤꯒꯨꯝꯕ ꯃꯦꯠꯁ ꯍꯧꯕ ꯀꯥꯟꯗ ꯍꯧꯔ ꯃꯅꯨꯡꯁꯤꯗ ꯑꯥꯔꯖꯦꯟꯇꯤꯅꯥꯅ ꯒꯣꯜ ꯑꯃ ꯆꯠꯂꯦ ꯈꯜꯂꯨꯕꯀꯣ
ꯑꯥ
ꯉꯁꯥꯏ ꯑꯥ ꯑꯥ ꯄꯣꯇꯨꯒꯜꯒꯤ ꯀꯥ ꯕꯔꯤꯛꯆꯥ ꯍꯦꯟꯅ ꯋꯥꯡꯈꯠꯂꯛꯀꯅꯦꯕ
ꯄꯣꯇꯨꯒꯜꯅꯦ ꯀꯥꯕꯒꯤ
ꯎꯝ ꯑꯣꯠ ꯋꯥꯉꯛꯇꯣꯏꯕ ꯀꯥꯕ ꯅꯠꯇꯕ ꯑꯣꯠ ꯋꯥꯉꯛꯇꯣꯏꯕ ꯍꯥꯕꯗꯤ ꯃꯥꯅ ꯀꯥꯔ ꯑꯣꯏ ꯒꯣꯜꯁ ꯑꯃꯗꯨꯅ ꯆꯜꯂꯦ ꯆꯜꯂꯕꯅꯤꯅ ꯀꯥꯕꯒꯤ ꯆꯥꯡꯁ ꯇꯣ ꯅꯦꯝꯃꯤꯗꯅ ꯄꯨꯊꯣꯛꯀꯜꯂ ꯑꯗꯨꯒꯤ ꯄꯩꯁꯥꯕ ꯈꯂꯅꯤ
ꯎꯝ
ꯑꯗꯨꯀꯥꯟꯗꯅ ꯑꯈꯣꯏ ꯊꯥꯍꯧꯔꯤ ꯑꯗꯨ ꯇꯝ ꯉꯝꯗꯦ ꯍꯥꯏꯖꯕ ꯋꯥꯅꯤ ꯎꯝ ꯀꯥꯔꯣꯏꯗꯕ ꯇꯤꯝꯁꯦ ꯑꯗꯨꯝ ꯑꯣ ꯄꯩꯁꯥ ꯋꯥꯡꯅꯦ ꯄꯩꯁꯥ ꯆꯥꯎꯅ ꯐꯪꯅꯦꯕ ꯀꯥꯔꯣꯏꯗꯕ ꯇꯤꯝꯁꯦ ꯑꯗꯨꯗ ꯗꯥꯎ ꯌꯥꯗꯅ ꯀꯥꯕ ꯀꯥꯟꯗꯅꯦ ꯄꯩꯁꯥ ꯐꯪꯉꯤꯁꯦ
ꯀꯥꯔꯣꯏꯅ ꯈꯜꯂꯝꯕ ꯃꯤꯁꯦ ꯀꯥꯔꯛꯄ ꯀꯥꯟꯗ
ꯎꯝ ꯗ꯭ꯔꯣ ꯆꯠꯂꯤꯗꯨ ꯅꯍꯥꯟ ꯗ꯭ꯔꯣ ꯆꯠꯂꯤꯗꯣ
ꯎꯝ
ꯑꯗꯣ ꯑꯩꯈꯣꯏꯅ ꯀꯩꯒꯨꯝꯕ ꯗ꯭ꯔꯣꯗ ꯊꯥꯔꯝꯃꯗꯤꯅꯦ
ꯅ ꯑꯗꯨꯗꯤ ꯐꯪꯗꯣꯏꯅꯤꯅꯦꯗ
ꯄꯩꯁꯥ ꯐꯪꯗꯣꯏꯅꯦ ꯑꯗꯨꯗ ꯑꯣꯏꯅ ꯗ꯭ꯔꯣ ꯊꯥꯗꯕ ꯍꯣ ꯗꯥꯏꯔꯦꯛ ꯀꯥꯕꯩ ꯊꯥꯔꯕ ꯑꯗꯨꯅꯤ ꯃꯥꯔꯤ ꯑꯗꯨꯅꯦ ꯗ꯭ꯔꯣ ꯃꯌꯥꯝ ꯗ꯭ꯔꯣꯅ ꯗ꯭ꯔꯣ ꯊꯥꯕꯗꯤ ꯍꯥ ꯈꯤꯇꯪ ꯑꯣꯏꯁꯨ ꯀꯥꯟꯅꯅꯤ
ꯆꯂꯦꯟꯗꯒꯤ
ꯗ꯭ꯔꯣꯗꯗꯤ ꯄꯩꯁꯥ ꯌꯥꯝ ꯐꯪꯗꯦꯕ ꯑꯗꯨ ꯈꯔꯗꯤ ꯑꯗꯨꯝ ꯀꯥꯟꯅꯅꯤ ꯂꯨꯄꯥ ꯆꯥꯝ ꯆꯅꯤ ꯑꯗꯨꯅꯦ ꯃꯥꯡꯕꯩ ꯃꯍꯨꯠꯇ ꯇꯣꯡꯉꯗꯤ ꯐꯩꯗꯅ ꯈꯇꯪ ꯑꯣꯏꯔꯁꯨ ꯆ ꯇꯥꯔꯥ ꯀꯨꯟ ꯈꯤꯇ ꯑꯣꯏꯁꯨ ꯎꯝ ꯑꯗꯣ ꯈꯣꯏꯅꯗꯤ ꯆꯣꯛꯄꯅꯤꯅ ꯗꯥꯎ ꯌꯦꯡꯕꯅꯤꯅ ꯌꯦꯡꯕ ꯄꯨꯂꯞ ꯌꯦꯡꯕꯅꯤꯗ
ꯇꯤꯝ ꯑꯅꯤꯃꯛꯇ ꯊꯥꯕꯗꯤ ꯌꯥꯗꯕ꯭ꯔꯕ ꯑꯃꯨꯛ ꯅꯥꯀꯟ ꯅꯥꯀꯟ ꯁꯥꯟꯅꯔꯤ ꯑꯅꯤꯗꯨꯗ ꯑꯗꯨꯝ
ꯎꯝ
ꯇꯨꯝꯕꯨ ꯇꯨꯝꯅꯤꯡ ꯈꯜꯂꯛ ꯑꯦꯗ ꯆꯥꯛꯒ ꯇꯣꯛꯑꯝꯅꯤꯅ ꯇꯨꯝꯕꯨ ꯇꯨꯝꯅꯤꯡ ꯈꯠꯂꯛꯑꯦ ꯍꯣꯔꯦꯟ ꯌꯦꯡꯅꯤ ꯇꯧꯔꯤꯁꯦ ꯑꯩꯅ
ꯑꯩꯩꯖꯨ ꯉꯁꯥꯏ ꯁꯤꯡꯖꯨꯒ ꯕꯣꯔꯥ ꯆꯥꯨꯔꯕꯗꯩꯗꯤ ꯍꯛꯆꯥꯡ ꯏꯍꯩ ꯍꯩꯅꯗ꯭ꯔꯦꯉꯣ ꯑꯣꯅꯤꯡ ꯑꯣꯅꯤꯡ ꯂꯥꯎꯒꯨꯝ ꯇꯧꯋꯦ ꯊꯨꯝ ꯀꯣꯌꯥꯝꯗ ꯑꯁ ꯑꯗꯨ ꯅꯨꯄꯤꯗꯨ ꯆꯥꯛ ꯌꯦꯟꯁꯥꯡ ꯊꯣꯡꯕ ꯁꯨꯡ ꯍꯩ ꯍꯩꯔꯝꯃꯣꯏ ꯈꯪꯉꯦ
ꯁꯣꯏꯗꯅ ꯊꯛꯆꯤꯟꯒꯤꯖꯜꯂꯣ ꯅꯠꯇ꯭ꯔꯥ ꯃꯥꯏꯗꯣ ꯑꯗꯨꯝ ꯍꯥꯟꯅꯗꯧ ꯑꯗꯨꯝ ꯇꯧꯔꯖꯥꯠꯂꯕ
ꯅꯗꯨꯅꯦ ꯆꯥꯛ ꯏꯟꯖꯥꯡ ꯊꯣꯡꯕ ꯍꯩꯔꯝꯃꯣꯏ ꯊꯨꯝꯕꯨ ꯍꯨꯝ
ꯊꯨꯝ ꯌꯥꯛꯄꯁꯦ ꯍꯩꯅꯗꯝꯅꯤꯅꯦ
ꯑꯗꯨꯏ ꯋꯥꯠꯄꯗꯨꯗꯤ ꯑꯗꯨꯝ ꯇꯪꯉ ꯆꯥꯕ ꯌꯥꯏꯕ ꯌꯥꯝ ꯕꯖꯤꯗꯤꯀꯣ ꯍꯥꯏꯔꯞ ꯑꯣꯅꯤꯡꯉꯦꯕ ꯑꯗꯨꯅꯦ ꯕꯣꯔꯗꯤꯡ ꯂꯩꯔꯤ ꯀꯥꯟꯗ ꯑꯈꯣꯏꯅ ꯆꯥꯕ ꯌꯥꯔꯛꯇ꯭ꯔꯒꯅ ꯕꯣꯔꯥ ꯂꯩꯔ ꯂꯩꯔ ꯆꯥꯕꯗꯣ
ꯎꯝ
ꯁ꯭ꯔꯗꯥꯥ ꯑꯗꯨꯅꯥ ꯍꯦꯛꯇ ꯃꯥꯃꯤꯠ ꯂꯥꯎꯊꯣꯛ ꯂꯥꯎ ꯊꯣꯛꯑꯥ ꯌꯦꯡꯉꯛꯄꯗꯣ
ꯐꯥꯒꯅꯤ ꯇꯧꯏꯗꯨꯗꯤ ꯌꯥꯝꯅ
ꯑꯗꯨꯅꯤ
ꯍꯣꯏ